ꯍꯜꯂꯣ
ꯍꯜꯂꯣ
ꯀꯍꯂꯕꯣ
ꯐꯂꯛꯇꯔꯤꯗ
ꯑꯊꯣꯏꯅꯣ
ꯀꯩꯕ
ꯀꯗꯣꯏꯅꯣ
ꯂꯩꯔꯝ ꯃꯍꯤꯀꯤ ꯀꯩꯅꯣ ꯍꯜꯂꯛꯑꯕ ꯍꯥꯖꯦ
ꯀꯣꯏꯕ
ꯀꯥꯏꯗ
ꯃꯀ ꯆꯠꯂꯇ ꯒꯦꯁꯇꯗ
ꯎꯝ ꯐꯂꯥꯛꯇꯗ ꯔꯥꯡ ꯀꯣꯂ ꯆꯂꯨꯦ
ꯑꯥ
ꯃꯣꯏꯒꯤ ꯁꯣꯔꯣꯖꯤꯅꯤꯅ ꯗꯨ ꯃꯥꯔꯀꯦꯠꯅ ꯑꯃ ꯂꯩꯌꯦꯕꯀꯣ ꯗꯦꯜꯂꯤꯗ ꯑꯗꯨꯗꯒꯤ ꯍꯣꯏꯇꯩꯩꯃꯣꯏ ꯄꯣꯠ ꯂꯩꯔꯨꯁꯦꯅ ꯂꯩ ꯆꯠꯂꯨ ꯑꯗꯨꯗꯣ ꯏꯅꯥꯎꯄꯥ ꯑꯃ ꯂꯥꯛꯑꯦ ꯌꯥꯅꯦꯕꯀꯣ
ꯑꯥ
ꯑꯗꯨ ꯃꯥꯁꯨ ꯂꯩ ꯃꯥꯁꯨ ꯌꯧꯕ ꯌꯥꯎꯃꯤꯟꯅꯔꯦꯕꯀꯣ ꯔꯕꯔ ꯑꯩꯁꯦ ꯃꯣꯏꯗ ꯂꯩꯍꯧꯔꯣ ꯍꯌꯦꯡ ꯆꯠꯂꯣꯗ ꯂꯩꯍꯧꯋꯦ ꯑꯗꯨ ꯍꯜꯂꯛꯇ꯭ꯔꯤꯕꯣ ꯍꯥꯏꯕ ꯃꯥꯜꯂꯨꯕ ꯑꯩꯅ
ꯑꯩꯅ ꯍꯜꯂꯛꯇ꯭ꯔꯤꯕ ꯍꯥꯏꯁꯤꯅ ꯌꯨꯝꯗ
ꯎꯝ ꯌꯨꯝꯗ ꯍꯜꯂꯛꯇ꯭ꯔꯤ ꯍꯌꯦꯡ ꯍꯜꯂꯛꯇꯣꯏꯅꯦ
ꯇꯨꯃꯣꯔꯣ
ꯌꯦꯁ ꯇ ꯃꯔꯣ ꯀꯗꯣꯏ ꯅꯍꯕꯨ ꯂꯕꯣ
ꯑꯔꯣ ꯑꯩꯗꯤ ꯍꯒꯦꯇꯗ ꯀ
ꯅ ꯌꯥꯍꯣ ꯁꯥ ꯊꯦꯉꯤꯁꯤꯕꯣ
ꯏꯌꯥ ꯍꯒ ꯋꯥꯁꯤ ꯍꯌꯥꯅꯥꯒꯔꯦ
ꯀꯅꯥꯒ
ꯄꯨꯔꯥꯁꯦ ꯌꯥꯎꯍꯧꯈꯤꯕ ꯋꯥꯁꯦ ꯑꯍꯣꯏ ꯄꯅꯗꯕꯤ
ꯀꯂꯥꯒ ꯌꯥꯅꯩꯅꯕ
ꯂꯑꯦꯅꯔꯦ ꯌꯥꯅꯒꯤ ꯑꯩꯒ
ꯅꯪꯒꯤ ꯂꯥꯛꯑ ꯂꯩ ꯂꯩꯕꯣ
ꯑꯩ ꯂꯔ ꯠꯁꯤ ꯇꯂꯒ ꯂꯩ ꯀꯩꯅ
ꯅꯪ ꯂꯥꯛꯏꯗ ꯍꯥꯏꯅꯈ꯭ꯔꯦꯕ ꯑꯩ ꯌꯥꯍ ꯊꯦꯡꯖꯒꯦ ꯁꯣꯔ
ꯎꯝ ꯑꯩꯉꯅ ꯈꯥꯎꯅꯤꯡ ꯃ ꯇꯧꯕ ꯄꯤꯔꯅꯣ ꯉ ꯊ ꯑꯦ ꯊꯅ ꯗꯨꯛ ꯊꯥ ꯇꯖꯅꯪ ꯁꯔ ꯅꯨ꯫
ꯑꯣ ꯅꯪꯒꯤ ꯂꯥꯏꯁꯤ ꯑꯗꯨꯝ ꯌꯥꯅꯔꯑꯦꯕ ꯕꯣꯔꯗꯤ ꯑꯗꯨꯝ ꯄꯤꯕꯤꯌꯨ ꯊꯦꯡꯗ ꯑꯗꯨꯝ ꯊꯥꯔꯁꯨ ꯁꯤꯅꯦ ꯅꯪ ꯍꯥꯏꯒꯂ ꯂꯥꯏꯒꯗ
ꯟ
ꯑꯥ ꯅꯪ ꯀꯩꯅꯣ ꯅꯪ ꯀꯔꯤ ꯂꯩ ꯀꯔꯤ ꯊꯣꯡꯂꯩꯔꯣ ꯍꯥꯏꯗꯨꯗ ꯑꯩꯅ ꯑꯩꯉꯣꯟꯗ ꯐꯣꯟ ꯇꯧꯔꯤꯁꯦ ꯀꯩꯅꯣꯝ ꯂꯩꯍꯟꯅꯤꯡ ꯃꯥꯜꯂꯤꯗ
ꯑ ꯑꯄꯥꯝꯕꯅꯦ ꯍꯥꯏꯔꯗ ꯀꯦꯖꯤ ꯑꯃꯨꯛ ꯐꯠꯇ
ꯅꯪꯒꯤ ꯁꯅꯥꯒꯤ ꯋꯥꯗ ꯑꯃ ꯇꯧꯔꯛꯑꯕ
ꯍꯣꯏ
ꯗꯤꯤ ꯍꯣꯏ ꯑꯗꯨꯝ ꯉꯥꯡꯉꯅ ꯇꯥꯅꯤꯡꯗꯦ ꯑꯇ ꯁ꯭ꯋꯥꯏꯗꯅꯦ
ꯆꯕꯦꯡ ꯆꯕꯦꯡ ꯉꯥꯡꯒꯅꯨ ꯐꯨꯒꯠꯂꯥꯛ ꯀꯅꯤ ꯑꯉꯥꯡ ꯅꯥ
ꯎ
ꯍꯧꯒꯠꯇꯅ ꯊꯕꯛ ꯏꯪꯈꯥꯜ ꯂꯣꯏꯁꯪꯗꯤ ꯂꯩꯇꯦ ꯍꯥꯏꯕ ꯑꯩꯅꯥ ꯍꯥꯏꯕꯗꯤ ꯑꯩ ꯍꯔꯥꯎꯔꯤꯅꯣ ꯕꯥ
ꯀꯔꯤꯅꯣ
ꯑꯩꯅ ꯅꯪꯒꯤ ꯕꯦꯛ ꯑꯃ ꯂꯩꯕꯤꯔꯛꯄꯅꯤ
ꯑꯩꯒꯤ
ꯁꯅꯥ
ꯁꯅꯥꯒꯤ ꯀꯩ ꯁꯅꯥ ꯍꯦꯛ ꯌꯥꯎꯔꯛꯇꯕꯗꯥ ꯅꯪ ꯅꯨꯡꯉꯥꯏꯅꯤ
ꯍ ꯍ
ꯁꯅꯥ ꯌꯥꯎꯔꯃꯗꯕꯗꯥ ꯅꯨꯡꯉꯥꯏꯅꯤ
ꯁꯅꯥꯒꯤ ꯁꯅꯥ ꯉꯥꯛꯇꯥ ꯅꯤꯗ
ꯁꯅꯥꯒꯤ ꯕꯦꯛ ꯂꯣ
ꯑꯦ ꯀꯤꯂꯥ ꯑꯗꯨꯁꯨ ꯁꯅꯥꯒꯤ ꯉꯥ ꯊꯣꯛꯈ꯭ꯔꯦ ꯑꯩꯒꯤ ꯑꯩꯒꯤꯁꯨꯃ ꯊꯣꯛꯍꯜꯂꯁꯤ ꯁꯅꯥꯒꯤ ꯕꯦꯒ ꯍꯥꯏꯅ ꯂꯤꯂꯥꯗꯁꯨ ꯁꯅꯥꯒꯤ ꯉꯥ ꯊꯣꯛꯈ꯭ꯔꯦ ꯑꯩ ꯆꯃ ꯊꯣꯛꯍꯜꯂꯁꯤ ꯁꯅꯥꯒꯤ ꯕꯦꯒ ꯑꯅ
ꯎ ꯁꯅꯒꯤ ꯂꯑꯦ ꯍꯥꯏꯒ
ꯌꯦꯡꯗꯦ ꯑꯗꯨꯒꯤ ꯁꯅꯥꯒꯤ ꯉꯥꯗꯣ ꯉꯥꯋꯥꯏ ꯌꯥꯝ ꯅꯨꯡꯉꯥꯏ ꯅꯨꯡꯉꯥꯏ ꯌꯥꯝ ꯍꯥꯏꯅꯒꯤꯕꯅꯦ ꯀꯦꯕꯅꯦ ꯑꯩ ꯑꯗꯨꯝ ꯌꯦꯡꯁꯤ ꯖꯤꯟꯗꯤ ꯂꯤꯂꯥ ꯗꯣ
ꯀꯃꯥꯏ ꯇꯧ ꯕꯥ ꯁꯅꯥꯒꯤ ꯉꯥ ꯍꯥꯏꯖꯦ
ꯀꯡꯗꯦꯗꯥ
ꯁꯅꯥꯏꯒꯤ ꯉꯥ
ꯏꯒ꯭ꯔꯍꯕ ꯇꯅꯥꯗ
ꯉ ꯑꯄꯤꯗꯤ ꯔꯕ
ꯈꯡꯗꯦ ꯍꯦꯔꯣ ꯁꯦ ꯑꯟꯗ꯭ꯔ ꯀꯣꯕꯔ ꯑꯦꯖꯦꯟ ꯑꯣꯏꯔꯝꯃ꯭ꯔꯒꯅ ꯑꯣꯏꯕꯅꯤꯅꯦ ꯏꯃꯥꯟꯅꯕꯤꯅ ꯂꯤꯕꯅꯦ ꯋꯥꯔꯤ
ꯅꯥꯪ ꯕꯤ ꯌꯦꯡꯉꯦ ꯂꯑꯣꯏꯟꯗꯤ ꯈꯪꯗꯔ꯭ꯦ
ꯀꯣꯅ ꯀꯩꯅꯣ ꯊꯕꯛ ꯑꯥ ꯇꯧ ꯂꯩꯔꯝꯕꯗꯣ
ꯑꯩꯗꯤ ꯌꯦꯡꯉꯦ ꯍꯥꯏꯕꯗꯣ
ꯌꯦꯡꯒꯅꯤ ꯅꯪꯗꯤ ꯅꯪꯗꯤ ꯂꯥꯏ ꯃꯤꯅꯤꯗꯅ ꯎꯔꯄꯅꯤ ꯂꯩꯂꯑꯅꯦ ꯀꯨꯏꯔꯕꯅꯤ ꯑꯩꯅ ꯀ꯭ꯂꯥꯁ ꯅ ꯀꯥꯏ ꯀꯥꯟ ꯊꯣꯛꯈꯂꯤ ꯂꯥꯛꯑꯒꯅꯤ
ꯃ ꯉꯦ
ꯄꯂꯣ
ꯍꯜꯂꯣ
ꯑꯥꯎ
ꯑꯗꯨꯒꯤ ꯂꯤꯂꯥ ꯏꯕ ꯃꯤꯗꯣ ꯑꯩꯩꯅ ꯃꯁꯛ ꯈꯪꯉꯤ
ꯃꯥꯅꯕ꯭ꯔꯣ
ꯀ꯭ꯔꯥꯏ ꯃꯥꯟꯅꯕꯅꯣ ꯍꯥꯏ ꯑꯩꯈꯣꯏ ꯀꯩꯅꯣꯗ ꯇꯤꯖꯤꯗꯣ ꯆꯥꯕꯅꯦ
ꯑ ꯋꯥꯏ ꯅꯪꯗꯕ
ꯏ ꯌꯦꯗꯦ ꯃꯔ ꯀꯅꯅꯨꯡꯃꯁꯨ ꯀ ꯀꯔꯤ ꯀꯔꯤ ꯃꯥꯒꯤ ꯁꯩ ꯀꯥꯎꯔꯔꯤꯗꯤ ꯂꯥꯔ ꯊꯧ ꯀꯔꯤ ꯐꯤꯂꯝꯁꯨ ꯄꯨꯊꯣꯛꯄꯅꯦꯕꯀꯣ ꯁꯨꯃꯔꯒ ꯑꯩꯈꯣꯏ ꯑꯩ ꯇꯨꯏꯁꯟ ꯇꯧꯔꯛꯑꯦ ꯃꯉꯣꯟꯗ ꯏꯪꯂꯤꯁ ꯑꯣꯖꯥꯅꯦꯕ
ꯑ
ꯄꯥꯔꯗꯅ ꯑꯗꯨꯗꯨꯒ ꯁꯨꯃꯅ ꯀꯔꯤ ꯃꯥꯒꯤ ꯋꯥꯔꯤꯗꯨꯗ ꯚꯂꯟꯁꯦ ꯍꯏꯗ꯭ꯔꯣ ꯃꯈꯨꯥꯏ ꯀꯧꯕꯅꯦꯕꯀꯣ
ꯈꯉ ꯌꯦꯡ ꯋꯥꯅꯦ ꯑꯇ ꯇꯥꯡꯗꯤꯦ
ꯑꯗꯨꯗꯗꯟꯅꯦ ꯑꯅ ꯑꯁꯤ ꯍꯥꯠꯇꯣꯛꯈꯁꯤꯔꯥ ꯀꯃꯥꯏꯅ ꯇꯧꯁꯤꯒꯦ ꯃꯁꯦ ꯇꯧꯔꯒ ꯑꯩꯈꯣꯏ ꯀꯥꯟꯗ ꯍꯪꯗꯣꯏꯅꯦꯕ ꯑꯩ ꯋꯥꯔꯤ ꯃꯈꯥ ꯏ ꯇꯧꯔꯤꯝꯅꯦ ꯍꯥꯏꯇꯥꯔꯒ
ꯑꯉ ꯑꯩꯣꯏ
ꯑ ꯀꯍ ꯂ ꯀꯥꯎꯈ꯭ꯔꯦ ꯃꯃꯤꯡꯗꯣ
ꯅꯪ ꯀꯩꯗꯧꯈꯤꯗꯣꯏꯅꯣ ꯂꯧꯈꯠꯈꯤꯗꯣꯏꯗ꯭ꯔꯣ ꯑꯥ
ꯍꯒꯣꯂꯝꯅꯤ ꯑꯩꯁꯦ ꯍꯥꯟꯅ ꯅꯍꯥ ꯑꯣꯏꯔꯤꯉꯩꯗꯧꯅ ꯃꯤꯆꯦ ꯄꯥꯡꯊꯣꯔꯛꯄ ꯐ ꯍꯧꯒꯠꯄ ꯌꯥꯗꯦ ꯐꯠꯇ꯭ꯔꯦꯕ ꯑꯩꯁꯦ ꯀꯣꯛꯆꯤꯡ ꯉꯥꯎꯋꯦꯕ
ꯆꯂꯦ ꯋꯥ ꯍꯥꯏꯦ
ꯍꯣꯏ ꯑꯩ ꯉꯥꯏꯍꯥꯛ ꯑꯦꯗꯖꯁꯃꯦꯟ ꯇꯧꯔꯒ ꯑꯩꯁꯦ ꯉꯥꯏꯍꯥꯛꯀꯤ ꯀꯞꯄꯒ ꯂꯩꯇ ꯌꯥꯗꯦꯕ ꯃꯤ꯭ꯂ ꯃꯤ ꯕ꯭ꯂꯔ ꯆꯠꯂꯄꯁꯦ ꯑꯩ ꯊꯦꯡꯖꯤꯜꯂꯛꯅꯕ ꯑꯦꯗꯖꯁꯃꯦꯟ ꯃꯥꯡꯉꯝꯕꯗꯒꯤ ꯃꯥꯡꯕ ꯉꯝꯕꯗꯒꯤ ꯇꯥꯏꯕꯪꯗ ꯄꯨꯔꯛꯄ ꯑꯩꯈꯣꯏꯒꯤ ꯕ꯭ꯔꯦꯟꯁꯦ ꯑꯗꯨꯒꯤ ꯑꯦꯠꯖꯁꯃꯦꯟ ꯈꯔ ꯆꯪꯉꯦꯕ ꯑꯗꯨ ꯑꯩ ꯄꯨꯛ ꯍꯧꯒꯠꯂꯛꯗ ꯑꯩ ꯉꯥꯎꯗꯣꯏꯅꯦꯕ
ꯑꯗꯨ ꯍꯟ ꯇꯧꯔꯉꯦꯅꯦ
ꯑꯗꯨꯅ ꯑꯩ ꯑꯦꯗꯖꯁ ꯃꯦꯟ ꯇꯥꯔꯕꯅꯦ ꯍꯧꯖꯤꯛꯁꯦ
ꯑꯩꯅ ꯃꯣꯟ ꯇꯧꯉꯣ
ꯁꯤꯅꯤꯍꯥꯟ ꯅꯨꯁꯜꯂꯛꯄ ꯍꯥꯏꯁꯦ ꯐꯖꯕ ꯑꯃ ꯂꯩꯇꯦ
ꯃ ꯌꯨꯝ ꯄꯥꯟ ꯊꯣꯛꯂꯗꯤ ꯌꯥꯗꯦ ꯅꯪ ꯇ
ꯅꯨꯄꯥꯗꯤ ꯂꯩꯇꯦ ꯀꯗꯥꯥꯏ ꯄꯥꯟꯗꯣꯏꯅꯣ
ꯎ ꯄꯥ ꯐꯟꯗꯕ
ꯑꯪꯒ꯭ꯔꯥꯖ ꯆꯇ꯭ꯔꯦ
ꯆꯂꯁꯤꯂꯣ ꯋꯥꯁꯅꯦꯌꯦꯦ ꯍꯥꯏꯖꯅ ꯊꯔꯦ
ꯑꯩ ꯈꯪꯖꯒ ꯂꯩꯔ ꯄꯣꯠꯁꯤꯗ ꯅꯪꯅ ꯑꯃꯨꯛ ꯑꯃꯨꯛ ꯑꯩꯉꯣꯟꯗ ꯍꯥꯏꯕꯤꯔꯒ ꯑꯩꯁꯦ ꯑꯃꯨꯛ ꯅꯤꯡꯁꯤꯡꯍꯜꯂꯛꯏꯕꯅꯤꯅꯦ
ꯇꯥꯡꯒꯂ
ꯍꯣꯏ ꯇꯣ ꯗꯤꯤ
ꯄꯈꯅꯤꯡ ꯌꯥꯗꯦ ꯑꯗꯨ ꯐꯗ
ꯅꯪꯗꯧꯅ ꯐꯖꯔꯝꯃꯗꯤ ꯅꯠꯇ
ꯍ ꯑ ꯁꯤꯒꯗꯕ
ꯎꯝ
ꯑ
ꯍꯛꯆꯤꯠ ꯊꯤꯔꯝꯃꯁꯨ ꯀꯔꯣꯕꯇꯤ ꯑꯣꯏꯔꯝꯃꯗꯤ ꯑꯃꯨꯛ ꯀꯅ ꯌꯥꯕꯀꯣ ꯈꯠꯅ ꯌꯥꯕꯀꯣ
ꯀꯣꯔꯣꯄꯇꯤꯁꯨ ꯍꯧꯗ꯭ꯔꯦꯕ
ꯉꯔꯝꯗ꯭ꯔ ꯑꯩꯖ ꯂꯨꯄꯥ ꯄꯇꯤ ꯑꯣꯏꯔꯦꯕ
ꯎꯄꯥꯄꯇꯤ
ꯍꯣꯏ ꯔꯨꯄꯤꯁ ꯋꯥꯟ ꯄꯇꯤ
ꯑꯦ ꯃꯋꯥꯔꯤꯗꯦ ꯊ
ꯎꯝ
ꯍꯧꯒꯠꯅꯤꯡꯈꯅ ꯍꯧꯒꯠꯇꯅ ꯇ ꯇꯥꯏꯃꯤꯡ ꯊꯥꯗꯣꯛꯇꯅ ꯈꯔ ꯉꯟꯅ ꯂꯥꯏꯗꯨꯗ ꯅꯤꯖꯗꯅ ꯕꯣꯔ ꯐꯪꯅꯕ ꯇꯧꯗꯦꯕ
ꯂꯥꯏꯖꯟꯅꯤꯔꯒ ꯑꯩꯒꯤ ꯅꯨꯄꯥ ꯄꯌꯣ ꯑꯩ ꯐꯣꯡꯈ꯭ꯔꯒꯦ ꯍꯥꯏꯗ꯭ꯔꯕ
ꯍꯣꯏ ꯑꯗꯨꯗꯤ ꯅꯤꯕ ꯌꯥꯏ ꯅ ꯐꯪꯗ꯭ꯣꯏꯅꯤꯅ
ꯔꯠ ꯄꯨꯨꯅꯥꯅ ꯄꯥꯅꯤꯒ ꯀꯅꯦ ꯊꯤꯜꯂꯛꯇꯣꯛꯀꯅꯤ ꯂ ꯍꯥꯏꯅꯒ ꯗꯨꯛ ꯊꯥꯕ꯭ꯔꯥꯕꯨ
ꯂꯥꯏꯖꯨ ꯀꯤꯟ ꯊꯤꯅꯕꯥ ꯍꯩꯕꯔꯥ ꯍꯥꯌꯖꯦ
ꯆꯠꯂꯛꯀꯅꯤ ꯀꯩꯅꯣ ꯃꯔ ꯀꯤꯟ ꯄꯥꯜꯂꯤꯅꯦ ꯀꯩꯅꯣ
ꯑꯅꯦ
ꯑꯩꯗꯤ ꯈꯔ ꯀꯤꯟꯒꯨꯝꯕꯁꯦ ꯊꯤꯟꯖꯤꯜꯂꯤꯗꯅ ꯑꯗꯨꯝ ꯑꯌꯥꯝꯕ ꯗ ꯅꯃꯥꯖ ꯑꯩꯗꯤ ꯈꯔ ꯀꯤꯟꯒꯨꯝꯕ ꯊꯤꯡꯉꯝꯕ ꯃꯤꯁꯦ ꯑꯣꯏꯗꯅ ꯎ ꯑꯩꯅ ꯈꯣꯏꯔꯨꯝꯕ ꯂꯥꯏꯁꯨ ꯑꯗꯨꯝ ꯀ ꯇꯧꯔꯝꯒꯗꯧ ꯃꯥꯜꯂꯦꯕꯀꯣ ꯑꯩꯒꯣ ꯋꯥꯈꯟꯁꯦꯗ ꯆꯝ
ꯂꯗꯤꯦꯀꯣ ꯂꯥꯏꯔ ꯅꯨꯡꯉꯥꯏ ꯍꯥꯏ ꯐꯠꯇꯦ ꯂꯥꯏ ꯍꯥꯏꯁꯤ ꯅꯨꯃꯤꯅ ꯎꯕꯩ ꯁꯣꯔꯅꯦ ꯅꯪꯉꯦꯅ
ꯂꯥꯏ ꯍꯥꯏꯕꯁꯦ ꯃꯤꯅ ꯎꯕ ꯏꯁꯣꯔ
ꯑꯣ ꯃꯤ ꯑꯣꯗ ꯀ ꯁꯣꯔꯅꯤ ꯍꯥꯏ ꯋꯥ
ꯋꯥꯗ
ꯌꯥ ꯆꯠꯂꯣ ꯍꯧꯒꯠꯂꯣ ꯊꯦꯡꯉꯤꯉꯥꯡ ꯂꯩꯔꯅ ꯑꯌꯨꯛ ꯁꯤꯗ ꯉ ꯇꯥꯛꯄ ꯇꯧꯁꯤꯜꯂꯛꯑꯒ ꯑꯩ ꯉ ꯇꯁꯤ ꯅꯠꯇ꯭ꯔꯦ ꯃꯥꯄꯟ ꯇꯥꯅꯤꯅ ꯍꯦꯡꯉ
ꯁꯤꯇꯕꯨ ꯇꯧ꯭ꯔꯣ ꯃꯄꯟ ꯇꯥꯔꯦ ꯀꯥꯏꯅ ꯇꯗꯦ ꯎ ꯇꯔ ꯑꯃ ꯈꯥꯏꯗꯅ ꯐꯣꯟ ꯇꯧꯔꯛꯏꯁꯦ
ꯆꯠꯣ ꯆꯂꯣ ꯍ ꯆ ꯌꯥꯔꯦ ꯀ
ꯃꯄꯟꯒ ꯍꯥꯏꯁꯤꯅ ꯄꯨꯔꯥ ꯈꯨꯈ ꯃꯥꯅ ꯑꯩ ꯇꯨꯝ ꯍꯧꯗꯣꯛꯄꯗꯣ ꯅꯨꯡꯉꯥꯏꯔꯦ
ꯑꯃꯗꯦ
ꯎꯝ
ꯀꯃꯗꯣ ꯍꯀ